ꯍꯂꯣ
ꯍꯜꯂꯣ
ꯇꯥꯕ꯭ꯔꯣ
ꯇꯥꯔꯦ ꯇꯥꯔꯦ
ꯑ
ꯑꯦ ꯀꯩꯅꯣꯝꯇ ꯍꯥꯏꯒꯦꯗꯧꯕꯅꯦ ꯅꯨꯡꯉꯥꯏꯔꯤꯌꯦ ꯀꯩꯅꯣ ꯇꯧꯁꯦ ꯆꯥꯡ ꯆꯥꯒꯦ ꯇꯧꯕꯅꯦ
ꯀꯔꯤꯌꯥ
ꯈꯨꯗ ꯀꯔ ꯈꯁꯦ ꯑꯩꯅꯧꯃꯤꯠꯄ ꯆꯥꯁꯤꯔꯅ ꯍꯥꯏꯒꯦ ꯇꯧꯔꯤꯅꯦ
ꯑꯣ ꯌꯥꯏꯌꯦꯦ ꯌꯥꯏꯌꯦ
ꯌꯥꯌꯦ
ꯍꯩꯅꯧ ꯑꯁꯪꯕ ꯂꯩꯅꯔꯤꯕꯣ
ꯑꯁꯅ ꯃꯥ ꯂꯧꯉꯔꯤꯗꯣ ꯍꯩꯅꯧ ꯑꯁꯪꯕꯁꯦ ꯂꯩꯔꯤꯌꯦ ꯈꯔ ꯁꯪꯃꯨꯟꯅꯕ ꯑꯗꯩ ꯁꯪꯕ ꯈꯔꯗꯤ ꯌꯥꯎꯋꯦꯕ ꯑꯗꯨ ꯑꯩ ꯍꯦꯛꯂꯛꯑꯒꯦ ꯑꯩꯈꯣꯏ ꯄꯥꯜꯂꯦ ꯑꯣ ꯅꯣꯏꯒꯤ ꯅꯨꯡꯁꯤꯗꯥꯛ ꯍꯧꯕ ꯅꯠꯇ꯭ꯔꯣ ꯑꯕꯩꯁꯗꯦ ꯑꯗꯨꯦ
ꯑꯩꯈꯣꯏ ꯅꯨꯡꯁꯤꯗꯥꯛꯇꯨꯕꯨ ꯍꯧꯔꯤꯕ ꯈꯪꯗꯦꯅꯦꯍ
ꯑꯣ ꯌꯦꯡꯉꯣ ꯅꯨꯡꯁꯤꯅꯥꯇꯣ ꯑꯗꯨꯒ ꯀꯩꯅꯣꯗꯣ ꯀꯔꯤ ꯀꯔꯤ ꯃꯣꯔꯣꯛ ꯑꯇꯦꯛꯄꯗꯣ ꯑꯗꯨ ꯄꯥꯟꯕ꯭ꯔꯥ
ꯃ ꯑꯇꯦꯛꯄ ꯄꯥꯜꯂꯤ ꯈꯔ
ꯑꯣ ꯑꯗꯨꯗꯣ ꯑꯅꯤ ꯑꯍꯨꯝ ꯍꯦꯛꯑꯒ ꯍꯥꯏꯗꯤ ꯈꯔ ꯐ꯭ꯔꯦꯁ ꯑꯣꯏꯕꯗꯣ
ꯎꯝ
ꯑꯗꯨ ꯍꯦꯛꯑꯒ ꯀꯩꯅꯣ ꯇꯧꯁꯦ ꯆꯥꯁꯦ
ꯑꯥꯎ ꯑꯥꯎ
ꯑ ꯑꯩꯣꯏꯒꯤ ꯀꯔꯤ
ꯉꯗꯤ ꯀꯩ ꯃꯊꯦꯜ ꯍꯣꯠꯅꯔꯒꯦ
ꯑ ꯉꯁꯤꯗꯤ ꯍꯥꯎꯋꯦ ꯆꯝꯊꯣꯡ ꯆꯥꯏꯌꯦ ꯍꯋꯥꯏ ꯑꯃ ꯀꯥꯜꯍꯟꯗ꯭ꯔꯤꯗꯣ
ꯎꯝ
ꯎ ꯑꯗꯨ ꯃꯔꯨꯗꯨꯅꯦ ꯑꯗꯒꯤ ꯑꯗꯒꯤ ꯀꯩꯀꯩ ꯃꯌꯥꯟ ꯃꯌꯥꯟ ꯀꯣꯂꯤ ꯍꯋꯥꯏꯗ
ꯑꯣ ꯃꯇꯝ ꯃꯇꯝꯒꯤ ꯏꯟꯖꯥꯡꯅꯤ ꯆꯥꯕ ꯊꯛꯄꯁꯦ ꯀꯃꯥꯏ ꯇꯧꯔꯤꯒꯦ ꯀꯥꯂꯦꯟꯁꯤꯕꯣ
ꯆꯥꯕ ꯊꯛꯄꯁꯦ ꯑꯆꯝꯕ ꯊꯣꯡꯉꯥ ꯈꯔ ꯆꯥꯕ ꯈꯣꯠꯄ ꯑꯗꯒꯤ ꯃꯅꯥ ꯃꯁꯤꯡ ꯁꯂꯥꯠ ꯅꯨꯡꯂꯥꯠ ꯈꯔ ꯆꯥꯕ
ꯎꯝ
ꯑꯗꯥꯏꯅ ꯎꯝ ꯍꯦꯟꯖꯥꯡꯁꯦ ꯀꯩꯅꯣ ꯑꯗꯨꯝ ꯑꯥ ꯑꯆꯝꯕ ꯀꯥꯡꯁꯣꯏ ꯅꯨꯡꯁꯣꯏ ꯁꯧꯒꯔꯤꯀꯣ ꯑꯗꯩ ꯉꯔꯥꯡꯗꯤ ꯀꯩꯅꯣꯗꯣ ꯆꯥꯏꯌꯦ ꯅꯨꯡꯗꯥꯡ ꯍꯥꯎꯋꯦ ꯑꯃ ꯃꯇꯝꯅꯔ ꯈꯪꯗꯦ ꯎꯁꯣꯏꯗꯣ ꯃꯪꯒꯟ ꯃꯄꯨꯝꯗꯣ ꯉꯧꯊꯣꯛꯑꯒ ꯑꯥ ꯀꯥꯡꯁꯨ ꯇꯧꯋꯦ
ꯎꯝ
ꯑꯗꯨ ꯆꯥꯕ ꯍꯥꯎꯋꯦ
ꯑꯥꯎ ꯍꯥꯎꯕꯅꯦ ꯎꯁꯣꯏ ꯎꯇꯤꯁꯨ ꯍꯥꯎꯋꯤꯀꯣ ꯍꯧꯖꯤꯛꯀꯥꯟ ꯃꯇꯝꯅꯤꯅ
ꯎꯝ ꯍꯥꯎꯋꯦ ꯍꯥꯎꯋꯦ ꯑꯗꯣ ꯅꯣꯏ ꯀꯩꯅꯣꯒ ꯇꯧꯕ ꯍꯩꯕꯔꯣ ꯏꯅꯝꯃꯥ ꯅꯣꯏꯕꯣ ꯑꯥ ꯄꯔꯣꯊꯥ ꯍꯧꯕꯗꯣ
ꯍꯩ
ꯍꯩ ꯀꯩꯅꯣ ꯀꯃꯥꯏ ꯀꯃꯥꯏ ꯇꯧꯔ ꯍꯧꯒꯦ ꯑꯩꯈꯣꯏꯗꯤ ꯑꯝꯐꯥꯎ ꯍꯧꯗ꯭ꯔꯤꯕ ꯃꯣꯏꯒꯤ ꯃꯅꯨꯡꯗꯒ ꯃꯣꯏꯒꯤ ꯑꯂꯨꯑꯣ ꯃꯅꯥ ꯃꯁꯤꯡꯒ ꯑꯗꯨꯝ ꯌꯥꯎꯋꯤꯗꯅ ꯃꯔꯣꯏ ꯃꯄꯥꯡ
ꯑꯥꯎ
ꯀꯃꯥꯏ ꯌꯥꯎꯍꯜꯂꯤꯅꯣ ꯑꯗꯨꯕꯣ
ꯑꯗꯨꯗꯤ ꯑꯩꯈꯣꯏꯒꯤ ꯌꯥꯝꯗꯣ
ꯑꯥ
ꯌꯥꯝ ꯗꯣ ꯍꯥꯟꯅ ꯐꯖꯅ ꯃꯨꯟꯅ ꯑꯩꯈꯣꯏꯒꯤ ꯎꯝ ꯇꯟ ꯍꯧꯕꯒꯤ ꯑꯗꯨꯃꯥꯏꯅ ꯇꯣꯠꯂꯦꯗꯅ
ꯑꯥ
ꯑꯗꯨꯒ ꯇꯣꯠꯂꯒ ꯐꯖꯅ ꯃꯨꯟꯅ ꯇꯣꯠꯂꯒ ꯊꯝꯃꯅꯤ ꯑꯗꯨꯒ ꯑꯂꯨꯗꯣ ꯀꯨꯀꯔꯗ ꯀꯥꯝꯃꯒ
ꯎꯝ
ꯐꯖꯅ ꯑꯩꯈꯣꯏꯒꯤ ꯇꯣꯠꯈꯥꯏꯕꯤꯔꯒ ꯑꯩꯈꯣꯏꯒꯤ ꯃꯔꯣꯏ ꯃꯅꯥ ꯏꯁꯤꯡ ꯇꯤꯜꯍꯧꯒ ꯍꯥꯏꯅꯕꯗꯣ
ꯑꯥ ꯑꯥ
ꯑꯗꯨꯒꯨꯝꯕꯁꯤꯅ ꯊꯥꯎꯈꯤ
ꯊꯥꯎ ꯈꯤꯇꯪ ꯁꯥꯍꯜꯂꯒ ꯊꯥꯎ
ꯈꯔ ꯅꯝꯂꯞ ꯇꯧꯔꯒ ꯉꯧꯔꯅꯤꯗꯅ
ꯑꯥ
ꯑꯗꯨꯒ
ꯑꯩꯈꯣꯏꯒꯤ ꯎꯝ ꯊꯨꯝꯗꯨ ꯑꯃꯨꯛ ꯍꯥꯞꯆꯤꯜꯂꯒ ꯃꯩꯗ ꯉꯥꯛꯇꯪ ꯁꯥꯥꯛ ꯉꯧꯕꯒꯤ ꯇꯥꯏꯞꯇ ꯉꯧꯕꯤꯔꯅꯤ ꯊꯨꯝ ꯃꯣꯔꯣꯛ ꯂꯣꯏ ꯊꯥꯛꯑꯒ ꯑꯥ
ꯇꯤꯜ ꯃꯣꯔꯣꯛ ꯑꯇꯦꯛꯄ
ꯑ ꯑꯗꯒꯤ ꯃꯁꯂꯥ ꯀꯩꯀꯩ ꯈꯔ ꯍꯥꯞꯄꯤꯔꯅꯤ ꯎꯝ ꯑꯗꯨꯒ ꯑꯩꯈꯣꯏꯒꯤ ꯍꯧꯖꯤꯛꯀꯤ
ꯏꯁꯤꯡ ꯇꯤꯜꯍꯧꯗꯨꯁꯨ ꯈꯤꯇꯪ ꯌꯥꯝ ꯍꯥꯞꯆꯤꯜꯂꯒ ꯀꯣꯟꯅ ꯐꯖꯅ ꯉꯧꯕꯤꯔꯅꯤ ꯑꯗꯨꯒ ꯉꯥꯛꯇꯪ ꯉꯧꯔꯒ
ꯊꯥꯡꯊꯔꯒ ꯑꯩꯈꯣꯏꯒꯤ ꯉꯁꯥꯏ
ꯉꯁꯥꯏ ꯇꯣꯠꯈꯤꯕ ꯌꯥꯝꯗꯣ ꯑꯗꯨꯗꯣ ꯍꯨꯏ ꯋꯥꯝ ꯋꯥꯥꯡ ꯍꯨ
ꯑꯃ ꯄꯥꯛꯄꯒꯤ ꯁꯦꯞꯇꯨꯗ ꯂꯧꯊꯣꯛꯄꯤꯔꯅꯤ꯫
ꯎꯝ ꯑꯗꯨꯒ ꯍꯥꯏꯐꯦꯠ ꯄꯊꯍꯜꯂꯒꯅꯦ ꯎꯝ
ꯉꯁꯥꯏꯒꯤ ꯁꯥꯛꯇꯣ
ꯇꯣ ꯀꯨꯊꯔꯤꯕ ꯖꯒꯥꯗꯨꯗ ꯍꯥꯞꯆꯤꯜꯂꯅꯦꯕ ꯑꯗꯨꯒꯗ ꯌꯣꯝꯁꯤꯜꯂꯒ ꯇꯥꯗꯦ꯫
ꯑꯩꯈꯣꯏꯒꯤ ꯇꯟ ꯇꯛꯅꯕꯗꯨꯅ ꯇꯞ-ꯇꯞꯅ ꯇꯛꯄꯤꯕ ꯌꯥꯝ ꯀꯟꯅ ꯅꯝꯃꯒ ꯇꯛꯄꯗꯤ ꯌꯥꯗꯦ ꯍꯥꯏꯐꯦꯠ ꯌꯥꯡꯂꯤ ꯌꯥꯡꯂꯤ ꯇꯞ-ꯇꯞꯅꯅꯦ ꯇꯟꯒꯤ ꯁꯦꯞꯇꯣ ꯂꯥꯛꯅꯕ ꯇꯛꯑꯅꯦꯕ꯫
ꯎꯝ ꯑꯗꯨ ꯇꯛꯄꯗ ꯀꯩꯅꯣꯗꯣ ꯆꯣꯡꯊꯣꯔꯛꯇꯕꯔꯣ
ꯆꯣꯡꯊꯣꯔꯛꯇꯦ ꯋꯥꯎꯔꯤ ꯋꯥꯎꯔꯤ ꯃꯊꯛ ꯃꯈꯥ ꯑꯣꯟ ꯑꯣꯟꯗꯅ ꯁꯦꯝꯃ ꯁꯦꯝ ꯑꯗꯨꯝ ꯇꯛꯇꯣꯏꯅꯦ ꯌꯥꯝ ꯀꯟꯅ ꯅꯝꯖꯤꯟ
ꯑꯗ ꯑ
ꯌꯥꯗꯦ ꯑ ꯐꯖꯅ ꯑꯣꯠꯄꯤꯔꯅꯤ ꯑꯗꯨꯒ ꯑꯗꯨꯝ ꯃꯥꯒꯤ ꯁꯦꯞꯇꯣ ꯂꯥꯛꯄꯅꯦꯕ꯫ ꯑꯗꯨꯒ
ꯇꯩꯔꯅꯤ ꯎꯝ
ꯑꯗꯨꯒ ꯊꯥꯗꯔꯒ ꯇꯟ ꯍꯧꯔꯤ ꯃꯊꯛꯇꯨꯗ ꯑꯃꯨꯛꯁꯨ ꯊꯥꯎꯗꯣ ꯈꯥꯕꯩꯗꯨꯅ ꯈꯤꯇꯪ ꯅꯥꯟꯕꯤꯔ ꯑꯅꯤꯃꯨꯛ ꯑꯗꯨꯃꯥꯏꯅ ꯇꯧꯔꯒ ꯑꯣꯜꯂ ꯑꯣꯜꯂꯒ ꯍꯧꯕꯅꯦ ꯑꯗꯨꯝ
ꯖꯗꯨ ꯑꯗꯨꯝ ꯂꯥꯏꯕ ꯖꯥꯠꯅꯤꯡꯉ
ꯑꯧ ꯂꯨꯗꯕꯅꯤꯅ ꯑꯗꯨꯝ ꯂꯥꯏꯕꯅꯤ ꯑꯃꯨꯛ ꯇꯧꯈ꯭ꯔꯗꯤ
ꯇꯧꯋꯦꯗꯤ ꯃꯥꯅ ꯑꯩꯈꯣꯏꯅ ꯇꯧꯗ꯭ꯔꯤꯕꯩ ꯈꯪꯗꯕ ꯑꯗꯨ ꯖꯟ ꯖꯥꯟ ꯈꯤꯇꯪꯗꯤ ꯑꯣꯏꯗꯧꯕ ꯃꯥꯜꯂꯦ ꯍꯣꯏ ꯍꯣꯏ ꯈꯨꯠ ꯈꯔꯗꯤ ꯆꯪꯉꯦ ꯆꯪꯅꯗꯤ ꯁꯝ ꯑꯗꯨꯅꯀꯣꯗ ꯍꯥꯎꯗꯣ ꯀꯞꯊꯣꯛ ꯊꯥꯗꯁꯨ ꯌꯥꯏꯑꯕ ꯃꯥꯜꯂꯤ ꯃꯥꯜꯂꯤ
ꯃꯥꯥꯅꯗꯤ
ꯃꯠ ꯈꯔ ꯆꯥꯕꯨ
ꯎ
ꯑꯗꯒꯤ ꯄꯀꯧꯔꯥ ꯍꯧꯕꯗꯣ
ꯎꯝ
ꯄꯀꯧꯔꯥꯁꯨ ꯕꯦꯁꯣꯟꯗꯨꯗ ꯅꯥꯀꯨꯞꯄꯤꯗꯣ
ꯑꯥ
ꯑꯗꯨꯒ ꯃꯆꯜ ꯊꯨꯝ ꯃꯣꯔꯣꯛ ꯀꯩꯀꯩ ꯂꯣꯏꯅ ꯕꯦꯁꯣꯟꯗꯨꯗ ꯍꯥꯞꯄꯤꯔꯅꯤ ꯑꯗꯨꯒ ꯃꯥꯗꯤ ꯃꯔꯣꯏ ꯌꯥꯝ ꯍꯥꯞ ꯄꯗꯤ ꯄ ꯀꯧꯔ ꯃꯥꯟꯗꯦꯕ
ꯅꯤꯗꯦꯕ
ꯃꯁꯛꯀꯤ ꯍꯥꯞꯄꯅꯦꯕ ꯑꯗꯨꯒ ꯑꯩꯈꯣꯏꯒꯤ ꯕꯣꯔꯥ ꯍꯧꯕꯒꯤ
ꯒꯤ ꯕꯣꯔꯥ ꯍꯕꯒꯤ
ꯃꯍꯤ ꯂꯥꯡꯉꯒ ꯇꯣꯠꯄꯗꯣ ꯑꯗꯨꯃꯥꯏꯅ ꯇꯣꯠꯄ ꯌꯥꯗꯦ ꯃꯥꯗꯤ ꯀꯪꯂꯞꯅ ꯇꯣꯠꯄꯤꯗꯧꯅꯦꯕ
ꯎꯝ
ꯑꯗꯨꯒ ꯑꯩꯈꯣꯏꯒꯤ ꯊꯥꯎꯗꯣ ꯃꯔꯦꯞ ꯊꯨꯝꯗꯕꯤꯗ
ꯇꯋꯥ ꯑꯃꯗ ꯍꯩꯔꯒꯅꯦ ꯑꯩꯈꯣꯏꯒꯤ ꯇꯛ ꯇꯛ ꯅꯝꯃꯒ ꯈꯨꯠꯅ ꯁꯦꯝꯃ ꯁꯦꯝꯃꯒ ꯑꯗꯨꯝ ꯊꯥꯗꯕ
ꯊꯥꯗꯕ ꯑꯣ ꯑꯗꯨ ꯈꯪꯗꯦ ꯌꯥꯝ ꯂꯨꯗꯧ ꯃꯥꯜꯂꯦ ꯍꯥꯏꯕ ꯍꯥꯏꯗꯤ ꯃꯤꯅ ꯇꯧꯕꯗ ꯌꯥꯝꯅ ꯁꯦꯞꯇꯣ ꯀꯩꯅꯣꯒꯤ ꯊꯥꯏꯅꯒꯤ ꯁꯨꯝꯕꯟ ꯃꯥꯜꯂꯦ ꯍꯥꯏꯕ ꯅꯥꯆꯦꯛ ꯅꯥ ꯆꯦꯛꯀ ꯇꯧꯕꯗꯣ
ꯑ ꯁꯦꯞꯇꯣ ꯎꯝ ꯍꯩꯇꯕ ꯃꯤꯗꯗꯤ ꯈꯔ ꯇꯥꯕꯗꯤ ꯋꯥꯕꯅꯦ ꯑꯗꯨꯒ ꯑꯩꯈꯣꯏꯒꯤ ꯈꯥꯡꯒꯨꯝꯕꯗꯗꯤ ꯑꯗꯨꯒꯨꯝꯕꯩ ꯁꯦꯞꯇꯣ ꯂꯥꯛꯎ ꯌꯥꯗꯦꯕ ꯑꯩꯈꯣꯏꯒꯤ ꯑꯄꯥꯛꯄ ꯇꯋꯥ ꯑꯃ ꯂꯩꯕ
ꯇꯋꯥ
ꯑꯗꯣ ꯑꯗꯨꯒꯨꯝꯕꯗ ꯊꯥꯎꯗꯣ
ꯗ ꯊꯥꯎꯗꯣ ꯇꯪꯈꯥꯏ ꯑꯃꯣ ꯍꯩꯔꯒ
ꯃꯥꯏ ꯁꯦꯞꯇꯣ ꯑꯗꯨꯝ ꯁꯦꯝꯗꯣꯏꯅꯦꯕ
ꯑꯣ
ꯑꯗꯨꯃꯥꯏꯅ ꯇꯧꯔꯒ
ꯑꯗꯨꯃꯥꯏꯅ ꯇꯧꯔꯒ ꯍꯕꯅꯤ ꯑꯗꯨꯗꯤ ꯍꯟꯗꯛ ꯈꯦꯖꯤ ꯆꯥꯟꯅꯕꯗꯣ ꯑꯥ ꯎ ꯍꯥꯏꯔꯛꯑꯣꯅꯦ
ꯀꯜꯍꯜꯂꯤꯁꯤꯅ
ꯀꯜꯍꯜꯂꯤꯁꯤꯅꯅꯦ ꯑꯩꯈꯣꯏꯅ ꯍꯣꯔꯦꯟ ꯏꯁꯤꯡꯗ ꯁꯧꯕ ꯂꯣꯏꯔꯒ ꯊꯥꯗꯗꯣꯏꯅꯤꯗꯅ ꯑꯗꯨ ꯊꯥꯗꯕꯗꯨꯗ ꯃꯁꯥꯗꯣ ꯀꯟꯁꯤꯟꯍꯟꯗ꯭ꯔꯒꯗꯤ ꯑ ꯃꯍꯤꯗꯨꯕꯨ ꯊꯨꯅ ꯀꯥꯏꯔꯏꯗꯅ
ꯈꯔ ꯃꯁꯥꯒ
ꯑꯗꯨꯒꯤ ꯈꯔ ꯃꯁꯥꯅ
ꯐꯤꯆꯤ ꯆꯥꯕ ꯇꯧꯔꯕ
ꯍꯥꯥ
ꯈꯦꯆ꯭ꯔꯤ ꯆꯥꯅꯕ ꯀꯩꯗꯧꯔꯕ
ꯑꯣ ꯍꯟꯗꯛ ꯑꯩꯈꯣꯏ ꯀꯦꯖꯤ ꯆꯥꯁꯦ ꯍꯥꯏꯅꯕꯗꯣ ꯑꯗꯨ ꯗꯅꯦ ꯑꯩ ꯑꯗꯨꯗꯣ ꯑꯩ ꯍꯧꯒꯦꯕ ꯇꯝꯕꯅ ꯍꯩꯕ꯭ꯔꯥ ꯌꯦꯡꯒꯦꯕ
ꯑꯣ ꯌꯦꯡꯉꯣ ꯌꯦꯡꯉꯣ ꯀꯦꯆꯤꯁꯨ ꯂꯥꯏꯕꯅꯤꯗ
ꯎ ꯈꯦꯆꯕꯨꯗꯤ ꯍꯩꯔꯦ ꯑꯗ ꯃꯣꯏꯒꯤ ꯄꯀꯧꯔꯥꯗꯣ ꯑꯗꯨꯗꯣ ꯍꯩꯇꯕ
ꯑꯣ ꯑꯣ ꯇ꯭ꯔꯥꯏ ꯇꯧꯔꯣ ꯍꯟꯗꯛꯇꯤ ꯑꯗꯨꯝ ꯂꯥꯏꯕꯅꯤ
ꯍꯥꯏꯥꯏꯕ ꯍꯣꯏ ꯍꯣꯏ ꯌꯦꯡꯒꯦ ꯃꯥꯗꯤ ꯈꯥꯡꯗꯨꯒꯤ ꯅꯨꯡꯉꯥꯏꯇꯕꯅꯤꯀꯣ ꯎꯝ ꯎꯝ ꯌꯦꯡꯒꯦꯁꯦ ꯃꯥꯅꯤ ꯃꯥꯅꯤ ꯂꯥꯛꯅꯔꯦ ꯃꯤ ꯌꯥꯝ ꯇꯥꯟꯅꯔꯦꯗ ꯍꯈꯣꯏꯗꯤ ꯑꯗꯨꯝ ꯅꯨꯃꯤꯠꯇꯨꯗ ꯆꯥꯅꯩꯌꯦꯕ ꯊꯝꯅꯥꯗꯣ ꯑꯩꯈꯣꯏ ꯁ꯭ꯋꯥꯏꯗꯗꯤ ꯍꯧꯗꯤꯌꯦ ꯑꯗꯣ ꯃꯣꯏ ꯚꯦꯟꯗ ꯍꯦꯛ ꯍꯦꯛ ꯌꯣꯟꯕ ꯂꯥꯛꯄꯅꯦ ꯑꯗꯨꯗꯒꯤ ꯂꯩꯍꯧꯔ ꯂꯣꯏꯔꯦ ꯀꯩꯅꯣ
ꯑꯣ
ꯎꯝ
ꯇ
ꯀꯇ
ꯌꯣꯟꯕ ꯂꯥꯛꯄ꯭ꯔꯥ
ꯀꯨꯝꯕ ꯂꯥꯛꯄ꯭ꯔꯥ ꯂꯥꯛꯄꯅꯤ ꯂꯥꯛꯄꯅꯤ ꯂꯝꯄꯥꯛ ꯂꯝꯄꯥꯛꯇ ꯚꯦꯟꯗ ꯇꯧꯔꯒ ꯃꯌꯥꯝ ꯃꯌꯥꯝ ꯑꯃꯗ ꯂꯨꯄꯥ ꯇꯔꯥ ꯇꯔꯥꯒ ꯄꯤꯔꯒ
ꯑꯣ ꯑꯩꯈꯣꯏꯒꯤꯅꯅꯦ
ꯊꯝꯃꯒꯦ
ꯍꯣꯏ ꯍꯣꯏ ꯍꯣꯏ
ꯑꯩꯅ ꯑꯃꯨꯛ ꯇꯧꯔꯛꯑꯒꯦꯀꯣ ꯅꯦꯠꯋꯥꯛꯁꯦ ꯅꯨꯡꯉꯥꯏꯇꯕꯁꯨ ꯃꯥꯜꯂꯦ ꯎꯝ ꯊꯝꯃꯦ ꯊꯝꯃꯦ ꯅꯣꯏ ꯃꯦꯝ